ꯍꯥꯎ ꯑꯣ ꯇꯥꯏꯀꯣ ꯎꯝ ꯇꯥꯏꯌꯦ ꯇꯥꯌꯦ ꯑꯩ ꯍꯩ ꯑꯩ ꯍꯧꯖꯤꯛ ꯌꯥꯝ ꯅꯨꯡꯉꯥꯏꯌꯦ ꯍꯣꯏ ꯅꯨꯡꯉꯥꯏꯑꯦ ꯅꯨꯡꯉꯥꯏꯇꯦ
ꯀꯔꯤꯒꯤ ꯅꯨꯡꯉꯥꯏꯇꯕ
ꯇꯨꯅꯦ ꯑꯩ ꯍꯧꯖꯤꯛ ꯍꯧꯖꯤꯛꯇꯣ ꯉꯔꯥꯡ ꯑꯦ ꯎꯝ ꯂꯥꯟꯁ ꯒꯤꯃꯣ ꯃꯇꯨꯡꯗ
ꯃꯅꯨꯡꯗ ꯆꯪꯉꯣ
ꯉꯔꯥꯡꯁꯨ ꯑꯗꯨꯝ ꯇꯧꯋꯦꯕ ꯌꯥꯏꯌꯦ
ꯅꯠꯇꯦ ꯂꯩꯌꯦꯅꯥ ꯌꯥꯝ ꯅꯣꯏꯁ ꯑꯣꯏꯔꯗꯤ ꯐꯠꯇꯦꯕ
ꯉꯥꯡꯁꯨ ꯑꯗꯨꯝ ꯇꯧꯋꯦꯕ
ꯌꯥꯔꯦ ꯌꯥꯔꯦ ꯑꯗꯨ ꯑꯣꯏꯔꯗꯤ
ꯍꫭꯏ ꯎꯝ ꯑꯩ ꯑꫭ ꯕꯤꯐꯣꯔ ꯂꯥꯟꯁꯅꯥ
ꯍꫭꯏ
ꯑ ꯑꯩꯗꫭ ꯑꫭꯛ ꯑ ꯑꯩ ꯑꯃꯕꯨ ꯃꯤ ꯑꯃꯕꯨ ꯀꯣꯜ ꯇꯧꯕ ꯑꯗꯣ ꯃꯥꯅ ꯄꯥꯈꯠꯇꯕ ꯑꯗꯣ ꯑꯩꯒꯤ ꯇꯥꯛꯁ ꯑꯃ ꯆꯠ ꯈ꯭ꯔꯕ ꯑꯩ ꯇꯥꯛꯁ ꯍꯧꯖꯤꯛ ꯌꯥꯝ ꯁꯥꯎꯅꯤꯡꯕꯅꯦ
ꯀꯔꯤ ꯍꯥꯏꯕ
ꯀꯣꯜ ꯇꯧꯕꯗꯣ ꯄꯥꯏꯈꯠꯇꯕꯒꯤꯀꯣ
ꯍꫭꯏ
ꯄꯥꯏꯈꯠꯇꯕꯒꯤ ꯇꯥꯛꯁ ꯑꯃꯗ ꯆꯠꯈ꯭ꯔꯦꯕ
ꯑꯣ ꯍꯥꯏꯕꯗꯤ ꯃꯥꯅ ꯑꯐꯔꯁ꯭ ꯆꯇ ꯀꯣꯜ ꯇꯧꯔꯛꯄ꯭ꯔꯥ
ꯑꯩꯅ ꯀꯣꯜ ꯇꯧꯕꯗ ꯑꯩꯅ ꯑꯩꯅ ꯀꯣꯜ ꯇꯧꯕꯗ ꯃꯥꯅ ꯄꯥꯏꯈꯠꯇꯕ
ꯑꯗꯣ ꯑꯩꯅ ꯍꯥꯏꯕꯗꯤꯀꯣ
ꯍꯣꯏ
ꯐꫭꯏ ꯐꯔꯁ꯭ꯇ ꯃꯥ ꯑꯥ ꯀꯣꯜ ꯇꯧꯔꯛꯄ꯭ꯔꯥ ꯍꯥꯏꯕꯅꯦ ꯀꯣꯜ ꯇꯧꯕ ꯂꯣꯏꯔꯒ ꯅꯪꯅ ꯑꯃꯨꯛ ꯇꯧꯕ꯭ꯔꯥ
ꯑꯩꯅ ꯑ ꯃꯥꯅ ꯐꯔꯁ꯭ꯇ ꯇꯧꯕ ꯌꯥꯗꯦ ꯅꯪ ꯐꯔꯁ꯭ ꯇꯧꯑꯣ ꯍꯥꯏꯕꯔꯥ
ꯍꫭꯏ
ꯑꯗꯨꯒꯤ ꯑꯩꯅ ꯇꯧꯕ ꯑꯗꯨꯒꯤ ꯑꯗꯨꯒ ꯃꯥꯁꯨ ꯑꯩ ꯂꯣꯏ ꯀꯥꯟꯗ ꯃꯥꯁꯨ ꯀꯣꯜ ꯇꯧꯋꯦꯅ ꯇꯧꯋꯦꯕ ꯑꯗꯨꯗꯥ ꯀꯣꯜꯗꯣ ꯑꯥ ꯈꯪꯗꯅ ꯑꯥ ꯃꯇꯝꯗ ꯂꯣꯏꯔꯒ ꯑꯗꯨꯝ ꯆꯠ ꯈꯔꯕ ꯑꯗꯨꯒꯤ ꯑꯩꯗꯣ ꯀꯣꯜ ꯕꯦꯛ ꯇꯧꯕ ꯑꯗꯣ ꯃꯥꯗꯣ ꯄꯥꯏꯈꯠ ꯑꯥ ꯃꯥꯗꯣ
ꯍꯣꯏ
ꯄꯥꯏꯈꯠꯇꯕ ꯑꯗꯨꯒꯤ ꯑꯩꯒꯤ ꯇꯥꯛꯁꯨꯣ ꯆꯠꯈ꯭ꯔꯦꯕ ꯑꯩ ꯑꯩ ꯍꯥꯏꯕꯗꯨꯅꯤꯅꯦ ꯀꯣꯜ ꯇꯧꯁꯦ ꯍꯥꯏꯅ ꯂꯥꯛꯑꯦ ꯍꯥꯏꯕꯗꯣ
ꯑ ꯔꯦꯟꯗꯝ ꯔꯣ
ꯍꯣꯏ ꯃꯥꯁꯨ ꯁꯤ ꯑꯁꯤꯒꯤꯁꯦ ꯈꯔ ꯈꯪꯗꯕ ꯃꯥꯜꯂꯦꯕ ꯇꯥꯀꯁ ꯑꯅꯤ ꯈꯛꯇꯅꯤ ꯍꯥꯏ ꯍꯥꯏꯌꯦꯕ ꯃꯥꯁꯨ ꯇꯧꯕꯗꯣ
ꯑꯣꯏ
ꯑꯗꯨꯒꯤ ꯃꯥꯁꯨ ꯑꯃꯠꯗꯁꯨ ꯈꯪꯗꯕ ꯃꯥꯜꯂꯦꯕ
ꯎꯝ
ꯍꯧꯖꯤꯛ ꯌꯥꯝ ꯇꯜꯂꯒ ꯂꯩꯔꯦ ꯍꯥꯏ
ꯑꯗꯣ ꯑꯥ ꯅꯨꯄꯤꯔꯣ ꯃꯥꯗꯣ
ꯍꯣꯏ ꯑꯩ ꯍꯩꯔꯦꯅꯦ ꯑꯩꯌꯥ
ꯀꯔꯤꯅꯣꯅꯦ
ꯑꯩ ꯍꯥꯏꯔꯤꯁꯤꯗꯤ
ꯀꯔꯤꯒꯤ ꯌꯥꯝ ꯁꯥꯎꯅꯤꯡꯕ꯭ꯔ ꯅꯪ ꯀꯔꯤꯒꯤꯅꯣ
ꯅꯠꯇꯦ ꯅꯪꯅꯅꯦ
ꯑꯊꯣꯏꯕꯤ ꯍꯥꯏꯕ꯭ꯔꯥ ꯀꯔꯤꯒꯤꯅꯣ ꯑꯩꯕꯨ ꯌꯥꯝ ꯁꯥꯎꯅꯤꯡꯉꯒ ꯑꯩꯕꯨ ꯉ ꯑ ꯑꯗꯨꯝ ꯉꯥꯡꯕꯅꯦ ꯅꯪ ꯈꯨꯄꯥꯛ ꯆꯥꯒꯅꯤꯀꯣ ꯅꯪ
ꯪ ꯅꯪ ꯑꯩ ꯅꯪ ꯂꯟꯁ ꯕꯤꯐꯣꯔ ꯂꯟꯁꯇ ꯅꯪ ꯍꯥꯏꯕ ꯗꯣ ꯑꯩ ꯈꯣꯝꯈ꯭ꯔꯦꯅ ꯂꯣꯏꯅ
ꯍꯣꯏ ꯑꯗꯨ ꯑꯣꯏꯔꯁꯨ ꯑꯍꯣꯏ ꯃꯥꯅꯦ ꯑꯗꯨ ꯃꯥꯏ ꯍꯥꯏꯔꯁꯨ ꯌꯥꯏꯅꯦ
ꯀꯩꯅꯣ ꯑꯩ ꯑꯩ ꯌꯥꯝ ꯁꯥꯎꯅꯤꯡꯉꯦ ꯍꯥꯏꯕꯅꯦ ꯍꯧꯖꯤꯛꯁꯨ ꯍꯧꯖꯤꯛꯀꯣ ꯑꯗꯨꯒ ꯅꯪꯅꯒꯦ ꯇꯥꯗꯣꯛꯒ ꯀꯨꯁꯟꯗꯣꯗꯨꯝ ꯍꯪꯉꯦ
ꯑꯩꯉꯣꯟꯗ ꯑꯗꯨꯝ ꯇꯧꯒꯅꯨꯀꯣ ꯑꯩ ꯅꯪꯕꯨ ꯅꯪꯕꯨ ꯄꯨꯒꯅꯤ
ꯅ ꯑꯩꯅꯅꯦ ꯑꯪꯅꯅꯦ ꯄꯨꯟꯅ ꯄꯨꯅꯕ
ꯁꯨ ꯁꯥꯎꯅꯤꯡꯈ꯭ꯔꯦꯅꯦ ꯅꯪꯁꯦ
ꯅꯠꯇꯦ ꯅꯪ ꯅꯪꯅꯅꯦ ꯑꯗꯨꯝ ꯀꯣꯏꯁꯟꯗ ꯑꯗꯨ ꯀꯨꯁꯟꯗꯣ ꯑꯣꯏꯗꯕꯗꯣ ꯀꯔꯤ ꯌꯦꯟꯗ ꯅꯪ ꯅꯪ ꯅꯪꯗꯣ ꯑꯩ ꯇꯧꯒꯦ ꯍꯥꯏꯅ ꯇꯧꯕꯒꯤ ꯃꯥꯜꯂꯦꯕ
ꯀꯔꯤꯅꯣ ꯑꯩ ꯒ꯭ꯌꯥꯟ ꯇꯥꯗꯕꯤꯗ ꯅꯪꯅ ꯉꯥꯡꯕꯗꯣ ꯑꯩ ꯒ꯭ꯌꯥꯟ ꯇꯥꯗꯦꯕ ꯃꯥ ꯅꯨꯄꯥ ꯅꯨꯄꯤ ꯑꯃ ꯍꯥꯏꯕꯗꯣ ꯒ꯭ꯌꯥꯟ ꯇꯥꯗꯦꯕ ꯑꯩ ꯑꯗꯨꯒꯤꯅꯦ ꯀꯔꯤꯅꯣ ꯁꯤ ꯅꯨꯄꯤꯁꯦ ꯁꯧꯅꯤꯡ ꯁꯧꯅꯤꯡꯉꯤꯀꯣ ꯑꯩ ꯅꯪꯕꯨ ꯐꯨꯅꯤꯡꯉꯦ ꯍꯧꯖꯤꯛ
ꯑꯩꯅꯅꯦ ꯐꯨꯅꯕ ꯑꯩꯅꯅꯦ ꯁꯥꯎꯅꯕ ꯅꯪꯗꯤ ꯑꯁꯤꯗ ꯑꯗꯣ ꯁꯥꯎꯅꯕ ꯑꯃꯇꯁꯨ ꯂꯩꯇꯦꯕ
ꯇꯦꯅ ꯍꯥ
ꯇꯧꯁꯦꯔꯥ
ꯂꯑꯣ
ꯉꯝ ꯇꯞꯕꯤ ꯉꯝ ꯉꯝꯗꯕꯤꯗ ꯔꯤꯚꯔꯗ ꯔꯤꯚꯔꯗ ꯅꯠꯇꯦ ꯉꯝ ꯉꯝꯗꯕꯤ ꯍꯥꯏꯕꯅꯦ
ꯉꯝꯗ꯭ꯔꯥꯗꯤ ꯅꯪ ꯉꯝꯗ꯭ꯔꯥꯗꯤ ꯚꯞꯇꯥꯏ ꯇꯧꯗꯣꯏꯅꯦ ꯔꯤꯚꯔꯗ
ꯅꯪꯅꯤꯅꯦ ꯉꯝ ꯉꯝ
ꯇꯣꯔꯦꯜ ꯇꯣꯔꯦꯜꯗꯨ ꯇꯣꯔꯦꯜꯗ ꯅꯪ ꯅꯪꯕꯨ ꯚꯞ ꯇꯥꯏ꯭ꯁ ꯇꯧꯗꯣꯏꯅꯦ ꯁ꯭ꯋꯤꯝꯃꯤꯡ ꯇꯧꯗꯣꯏꯅꯤ
ꯅꯪꯅꯦ ꯉꯝꯗ꯭ꯔꯗꯤ
ꯅꯪꯕꯨꯅꯦ ꯅꯪꯕꯨ ꯇꯧꯗꯣꯏꯅꯦ ꯀꯔꯤꯅꯣ ꯑꯩꯕꯨ ꯍꯥꯏꯒꯅꯣ
ꯅꯪꯕꯨ ꯍꯥꯏꯕꯅꯤ ꯑꯁ ꯁꯤ ꯅꯨꯄꯤꯁꯦ ꯃꯤ ꯅꯠꯇꯦꯍꯦ ꯀꯩꯅꯣ ꯍ꯭ꯌꯨꯃꯦꯟ ꯕꯤꯡꯔ ꯑꯩ ꯁꯦ ꯃꯤ ꯐꯠꯇꯕꯤꯗꯨꯕꯨ ꯑꯩ
ꯅꯪꯅꯦ ꯅꯪꯅꯦ ꯃꯤꯕꯨ ꯃꯤ ꯑꯃꯕꯨ ꯀꯔꯤ ꯍꯥꯏꯗꯅꯣ ꯁꯥꯎꯔꯒ ꯑꯩꯕꯨꯁꯨ ꯑꯗꯨꯝ ꯁꯥꯎꯔꯒ ꯂꯩꯔꯦꯅꯦ
ꯅꯠꯇꯦ ꯅꯪꯅ ꯑꯩꯕꯨ ꯇꯧꯒꯦ ꯇꯧꯕꯒ ꯇꯧꯕꯒꯤꯅꯤ ꯐꯔ꯭ꯁꯇ
ꯑꯩ ꯇꯥꯎꯒꯦꯅ ꯇꯥꯎꯕ ꯅꯠꯇꯦ ꯑꯗꯣ ꯑꯩ ꯈꯪꯗꯕꯒꯤ ꯑꯩ ꯀꯟꯐ꯭ꯌꯨꯁ ꯆꯠꯄꯒꯤ ꯅꯪꯕꯨ ꯑꯗꯨꯝ ꯇꯧꯕꯅꯦ ꯀꯔꯤꯅꯣ
ꯀꯔꯤ ꯀꯔꯤ ꯀꯟꯐ꯭ꯌꯨꯁ ꯆꯥꯅꯤꯡꯉꯥꯏ ꯀꯔꯤ ꯀꯟꯐ꯭ꯌꯨꯁ ꯆꯥꯅꯤꯡꯉꯥꯏ ꯂꯩꯕ꯭ꯔꯥ ꯅꯪ ꯅꯪ ꯐꯔ꯭ꯁꯇ
ꯂꯩꯅ ꯑꯗꯣ ꯑꯩꯗꯣ ꯅꯨꯄꯤ ꯑꯃ ꯍꯥꯏꯔꯗꯤ ꯃꯤ ꯃꯤ ꯌꯥꯝꯃꯤꯅ ꯑꯩꯈꯣꯏꯒꯤ ꯐ꯭ꯔꯦꯟꯁꯨ ꯅꯨꯄꯤ ꯅꯨꯄꯤ ꯅꯨꯄꯤ ꯍꯥꯏꯅ ꯑꯗꯨꯝ ꯀꯧꯕ ꯅꯠꯇ꯭ꯔꯣ
ꯅꯠꯇꯦ ꯅꯪ ꯅꯪ ꯍꯥꯏꯕꯗ ꯅꯨꯄꯤꯔ ꯅꯨꯄꯔ ꯑꯗꯨꯝ ꯍꯪꯉꯦꯅ ꯅꯪ ꯈꯪꯉꯂꯒ ꯇꯧꯕꯅꯦ
ꯀꯥꯎꯈ꯭ꯔꯕꯒꯤꯅꯦ
ꯍꯧꯖꯤꯛ ꯍꯧꯖꯤꯛ ꯑꯣꯏꯗꯕ ꯍꯧꯖꯤꯛ ꯑꯣꯏꯗꯕ ꯋꯥꯗꯣ ꯇꯧꯒꯅꯣ ꯑꯣꯏꯔꯦ ꯑꯩ ꯂꯣꯏ ꯑꯩ ꯂꯣꯏꯅꯃꯛ
ꯌꯥꯔꯦ ꯑꯁꯤ ꯇꯣꯄꯤꯛꯀꯤꯗꯤ ꯌꯥꯔꯦ
ꯅꯠꯇꯦ ꯑꯁꯤ ꯐꯔꯦ ꯋꯥ ꯌꯥꯝ ꯋꯥ ꯋꯥ ꯉꯥꯡꯉꯦ
ꯅꯠꯇꯦ ꯌꯥꯔꯦ
ꯌꯥ ꯋꯥ ꯌꯥꯝ ꯉꯥꯡ ꯑꯩꯗꯤ ꯅꯨꯡꯉꯥꯏꯔꯒ ꯇꯧꯕꯅꯦ ꯑꯣ ꯅꯪ ꯇꯧꯅꯤꯡꯕ꯭ꯔꯥ
ꯅꯪ ꯇꯧꯋꯣ ꯍꯥꯏꯕꯅꯦ ꯒ꯭ꯔꯨꯞꯇ ꯅꯨꯄꯥ ꯈꯔ ꯂꯩꯅ
ꯅꯪꯁꯦ ꯇꯧꯅꯤꯡꯕꯒꯤ ꯑꯩ ꯑꯩ
ꯑꯩꯁꯨ ꯇꯧꯗꯣꯏꯅꯦ ꯑꯗꯨꯗꯗꯤ ꯇꯧꯔꯣꯏ ꯔꯦꯟꯗꯝꯗꯤ ꯇꯧꯔꯣꯏ ꯑꯩꯗꯤ ꯑꯗꯨꯕꯨ ꯅꯪꯗꯤ ꯇꯧꯕ ꯌꯥꯏꯅ ꯅꯨꯄꯤꯗꯁꯨ ꯇꯧꯋꯤꯅ
ꯍꯣꯏ ꯍꯣꯏ ꯅꯪꯕꯨ ꯅꯪꯕꯨ ꯅꯠꯇ꯭ꯔꯁꯨ ꯑꯩꯁꯨ ꯑꯩꯁꯨ ꯃꯤ ꯑꯇꯣꯞꯄ ꯀꯣ ꯇꯧꯕ ꯄ ꯌꯥꯏꯌꯦ ꯑꯥꯏ ꯌꯥꯔꯦ ꯌꯥꯔꯦ ꯅꯪ ꯅꯨꯄꯥꯕꯨ ꯇꯧꯅꯤꯡꯉꯗꯤ ꯑꯗꯨꯝ ꯆꯠꯂꯣ ꯑꯥ ꯌꯥꯔꯦ ꯑꯌꯥꯌꯥ ꯁꯤ ꯅꯨꯄꯤꯁꯦ ꯅꯪꯒꯤ ꯇ꯭ꯔꯤꯛꯗꯣ ꯑꯩ ꯅꯪꯒꯤ ꯇ꯭ꯔꯤꯛꯇꯣ ꯑꯩ ꯈꯪꯔꯣꯏ ꯈꯟꯕ꯭ꯔꯥ ꯅꯪ ꯅꯪꯕꯣ ꯍꯧꯖꯤꯛ ꯅꯪꯕꯣ ꯍꯧꯖꯤꯛ ꯅꯪꯕꯣ ꯍꯧꯖꯤꯛꯗꯣ ꯍꯧꯖꯤꯛꯗꯣ ꯇꯧꯁꯦ ꯍꯥꯏꯅ ꯇꯧꯁꯦ ꯍꯥꯏꯅ ꯂꯥꯛꯄ ꯃꯤ ꯂꯩ- ꯕ ꯃꯥꯜꯂꯦꯕ ꯑꯗꯣ ꯑꯗꯨꯒꯤꯅꯤ ꯅꯪ ꯅꯪꯗꯣ ꯍꯥꯏꯔꯤꯁꯦ ꯑꯩꯌꯥ
ꯇ꯭ꯔꯒ ꯑꯗꯨꯃꯥꯏꯅ ꯑꯩꯕꯨ ꯍꯥꯏꯒꯅꯨꯀꯣ ꯀꯔꯤꯅꯣ
ꯌꯥꯝ ꯐꯠꯇꯦ ꯃꯤꯁꯦ ꯑꯥꯏ
ꯅꯪꯅꯦ ꯌꯥꯝ ꯐꯠꯇꯕꯗꯣ ꯅꯪꯒꯤ ꯅꯕꯨꯛꯇꯣ ꯌꯥꯝ ꯐꯠ- ꯇꯦ ꯅꯪ ꯀꯔꯤꯅꯣ
ꯍꯩ ꯍꯩꯌ
ꯅꯗꯤ ꯔꯦꯟꯗꯣꯝ ꯔꯦꯟꯗꯣꯝ ꯇꯧꯕ ꯅꯨꯞ ꯄꯤ ꯅꯨꯄꯤꯕꯨ ꯀꯣꯜ ꯇꯧꯔꯗꯤ ꯔꯦꯟꯗꯝ ꯑꯣꯏꯕ ꯅꯨꯄꯥꯗꯨꯁꯨ ꯑꯗꯨꯝ ꯀꯣꯜ ꯇꯧꯕ ꯌꯥꯏꯌꯦ ꯍꯥꯏꯕꯅꯦ ꯅꯪ ꯇꯧꯕꯗꯣ
ꯍꯣꯏ ꯍꯣꯏ ꯌꯥꯏꯑꯦ ꯌꯥꯏꯑꯦ ꯍꯣꯏ ꯅꯣꯏꯗꯤ ꯐꯤꯌꯝ ꯊꯕꯟ ꯃꯤꯁꯤꯡꯅ
ꯅꯪꯅꯦ ꯌꯥꯝ ꯐꯕ ꯁꯥꯕꯗꯣ
ꯅꯣꯏꯗꯤ ꯂꯩꯕ ꯂꯩꯕꯁꯤꯡꯁꯨ ꯌꯝꯕꯅꯤꯅ ꯍꯥ
ꯌꯥꯝꯗꯦ ꯀꯔꯤꯅꯣ ꯌꯥꯝꯗꯦ ꯅꯪꯅꯦ ꯌꯥꯝꯕꯗꯣ ꯅꯪꯒꯤ ꯀꯔꯤꯅꯣ ꯕ꯭ꯂꯦꯁꯤꯡꯔꯥ ꯁꯥꯔꯗꯣ ꯑꯗꯨꯃꯥꯏꯅ ꯂꯩꯅ ꯅꯈꯣꯏ ꯅꯪꯗꯤ ꯁꯥꯔ ꯁꯥꯔꯁꯨ ꯂꯩꯅ
ꯑꯣꯏꯇꯕ ꯑꯣꯏꯇꯕ ꯍꯥꯏꯅꯤꯡꯉꯥꯏ ꯃꯇꯝꯁꯨ ꯂꯩꯇꯕꯒꯤ ꯑꯗꯨꯒꯨꯝꯕꯗꯣ ꯄꯥꯟꯅꯒꯀꯣ
ꯐꯔꯦ ꯐꯔꯦ ꯌꯥꯔꯦ ꯌꯥꯔꯦ ꯑꯩ ꯈꯪꯉꯦ ꯌꯥꯝ ꯂꯩꯌꯦ ꯅꯪꯒꯤꯁꯨ
ꯂꯩꯌꯦ ꯍꯥꯏꯅ ꯃꯤ ꯑꯇꯣꯞꯄꯕꯨ ꯑꯗꯨꯝ ꯇꯧꯒꯅꯨ
ꯌꯥꯏꯌꯦ ꯀꯔꯤꯅꯣ ꯑꯗꯨꯃꯥꯏꯅ ꯇꯧꯕ ꯌꯥꯏꯌꯦ ꯀꯔꯤꯅꯣ
ꯌꯥꯔꯦ ꯅꯣꯏ ꯅꯪꯒꯤ ꯅꯪꯒꯤ ꯋꯥꯈꯜꯗ ꯑꯩ ꯅꯪꯒꯤ ꯋꯥꯈꯜꯗꯣ ꯑꯩ ꯂꯣꯏꯅꯃꯛ ꯈꯪꯉꯦꯕ
ꯃꯤ ꯃꯤ ꯃꯤꯗꯤ ꯑꯗꯨꯝ ꯇꯧꯕꯅꯤ ꯋꯥ ꯍꯥꯏꯗ꯭ꯔꯁꯨ ꯈꯪꯉꯦ ꯈꯪꯉꯦ ꯈꯪꯗꯦ ꯍꯥꯏꯔ ꯍꯥꯏꯗ꯭ꯔꯥꯁꯨ ꯑꯗꯨꯝ ꯑꯗꯨꯝ ꯇꯧꯕꯅꯦ ꯍꯥꯏꯗ꯭ꯔꯁꯨ ꯀꯣ ꯈꯣꯏꯒꯤ ꯆꯤꯟꯅ ꯍꯥꯏꯗ꯭ꯔꯣꯛ ꯍꯥꯏꯗꯣꯛꯇ꯭ꯔꯁꯨ ꯑꯣ ꯁꯤ ꯑꯗꯨꯝ ꯇꯧꯕ ꯑꯥ ꯇꯧꯕꯖꯥꯠꯂꯥ ꯍꯥꯏꯕꯗꯣ ꯑꯗꯨꯝ ꯂꯣꯏꯅꯃꯛ ꯈꯪꯉꯦꯕ
ꯌꯥꯝ ꯈꯪꯕ ꯁꯥꯔꯅꯨꯕ
ꯍꯥꯏ ꯍꯥꯏ ꯃꯤ ꯍꯥꯏꯕ ꯃꯤ ꯈꯛꯇꯅ ꯆꯤꯟꯅ ꯆꯤꯟꯅ ꯍꯥꯏꯕ ꯃꯤ ꯈꯛ ꯇꯅ ꯈꯪꯉꯦ ꯍꯥꯏꯕ ꯂꯩꯅ ꯂꯩꯇꯦꯕ
ꯅꯨꯄꯤ ꯌꯥꯔꯦ ꯅꯨꯄꯤ ꯌꯥꯔꯦ
ꯍꯧꯖꯤꯛꯇꯤ ꯌꯥꯔꯦ ꯍꯥꯏꯔꯨꯒ ꯍꯥꯏꯕꯅ ꯂꯣꯏꯔꯦ ꯑꯦ ꯌꯥꯏꯌꯦ ꯌꯥꯏ ꯌꯜꯂ ꯑꯣꯜꯂ ꯑꯥꯎ ꯂꯥꯛꯑꯣ ꯂꯥꯛꯑꯣ
ꯂꯥꯛꯑꯣꯅꯦ ꯑꯩꯒꯤ ꯑꯩꯒꯤ ꯃꯥꯡꯗ ꯂꯦꯞꯄꯣꯅꯦ ꯐꯨꯔꯁꯤꯅꯦ
ꯍꯥꯏ ꯑꯁꯤꯗ ꯂꯥꯛꯑꯣ ꯇꯦꯔꯦꯁꯇꯗꯤ ꯅꯪ ꯅꯪꯗꯤ ꯅꯪꯗꯤ ꯑ ꯌꯥꯝ ꯅꯪꯒꯤ ꯀꯦꯖꯤꯗꯤ ꯊꯥꯔꯇꯤ ꯁꯤꯛꯁ ꯈꯛꯇꯅꯤꯅ ꯑꯩꯗꯤ ꯅꯪꯕꯨ ꯈꯨꯄꯥꯛ ꯏꯔꯗꯤ ꯅꯪꯗꯤ ꯐ꯭ꯂꯥꯏ ꯇꯧꯒꯅꯦꯕ ꯀꯤꯌꯦ ꯅꯪ ꯁꯤ ꯁꯤꯔꯅꯤ ꯑꯗꯣ
ꯅꯪꯗꯣ ꯅꯪꯗꯣ ꯌꯥꯝꯅ ꯆꯥꯎꯕꯒꯤ ꯑꯩ ꯍꯥꯏꯒꯦ ꯅꯦ ꯌꯥꯝ ꯆꯥꯎꯕꯒꯤ ꯆꯦꯔꯀꯦꯁꯨ ꯀꯥꯕ ꯉꯝꯗ꯭ꯔꯕ ꯃꯥꯜꯂꯦ ꯑꯗꯨꯗꯤ
ꯀꯣꯜ ꯇꯧꯕ ꯌꯥꯗꯦ ꯍꯥꯏꯅ ꯂꯥꯛꯇꯕꯒꯤꯅꯦ
ꯑꯦ ꯌꯥꯗ꯭ꯔꯦ ꯅꯪ ꯎꯆꯦꯛꯀꯁꯨ ꯀꯥꯕ ꯉꯝꯗ꯭ꯔꯦꯅꯦ ꯌꯥꯝ ꯆꯥꯎꯕꯒꯤ ꯌꯥꯝ ꯇꯥꯜꯕ ꯃꯥꯜꯂꯦ ꯅꯪꯗꯣ
ꯅꯪꯁꯦ ꯑꯦꯚꯔꯦꯖ ꯍꯥꯏꯕ ꯅꯪꯁꯦ ꯑꯦꯚꯔꯦꯖ ꯍꯥꯏꯕꯕꯨ ꯈꯪꯗꯕ ꯃꯥꯜꯂꯦ ꯀꯣ ꯑꯦꯚꯔꯦꯖ ꯍꯥꯏꯕ ꯂꯩꯌꯦꯀꯣ
ꯌꯥꯔꯦ ꯑꯦꯕꯔꯦꯁ ꯅꯠꯇꯦ
ꯑꯦꯚꯔꯦꯖꯒ ꯅꯣꯔꯃꯦꯜꯒ
ꯌꯥꯔꯦ ꯌꯥꯔꯦ ꯅꯪ ꯑꯁꯤꯗ ꯅꯪ ꯆꯨꯝꯅꯤꯡꯉꯩ ꯑꯗꯨꯝ ꯇꯧꯒꯅꯨ
ꯑꯗꯣ ꯑꯩ ꯑꯩ ꯁꯤꯗ ꯀꯥꯕ ꯉꯝꯗꯦ ꯍꯥꯏꯔꯗꯤ ꯀꯔꯤ ꯀꯩꯅꯣ ꯅꯪꯗ ꯃꯤ ꯌꯥꯝ ꯑꯣꯕꯦꯁꯤ ꯇꯤꯒꯨꯝꯕ ꯃꯤꯁꯤꯡꯁꯨ ꯃꯤꯁꯤꯡꯕꯨ ꯅꯪꯗꯤ ꯎꯗꯕ꯭ꯔꯥ
ꯉꯥꯏꯈꯣ ꯉꯥꯏꯈ ꯀꯅꯥꯅ ꯐꯥꯔꯁꯇ ꯍꯥꯏꯕꯅꯣ ꯑꯗꯣ ꯅꯪ ꯑꯩꯕꯨ ꯑꯩ ꯑꯩ ꯌꯥꯝ ꯀꯥꯡꯉꯦꯅ ꯐꯥꯔꯁꯇ ꯍꯥꯏꯕ ꯅꯠꯇ꯭ꯔꯣ ꯍꯥꯟꯅ ꯑꯗꯨꯗꯤ ꯅꯪ ꯅꯪꯅ ꯖꯔꯖ ꯇꯧꯕꯅꯦ ꯐꯥꯔꯁꯇ ꯈꯪꯕ꯭ꯔꯥ
ꯍꯥꯥ
ꯅꯪꯅ ꯍꯥꯟꯅ ꯑꯩꯕꯨ ꯖꯥꯔꯁ ꯇꯧꯕꯅꯦꯕ ꯑꯩ ꯌꯥꯝ ꯀꯥꯡꯉꯦ ꯑꯩꯅ ꯅꯪ ꯋꯥꯟ ꯄꯥꯟꯁ ꯄꯤꯔꯗꯤ ꯑꯩ ꯄ꯭ꯂꯥꯏ ꯇꯧꯒꯅꯤ ꯍꯥꯏꯕꯗꯣ
ꯅꯪꯅ ꯐꯥꯔꯁꯇ ꯍꯥꯏꯕ ꯅꯠꯇ꯭ꯔꯣ ꯅꯪꯁꯨ ꯑꯩꯅ ꯍꯥꯏꯗ꯭ꯔꯣ ꯑꯗꯨꯗꯤ ꯑꯩꯕꯨ ꯑꯣꯕꯦꯁꯤꯇꯤꯅꯦ ꯀꯔꯤꯅꯣ ꯖꯥꯔꯁ ꯇꯧꯋꯦ ꯅꯪ ꯍꯥꯏꯕ ꯌꯥꯗꯦ
ꯅꯠꯇꯦ ꯅꯠꯇꯦ ꯅꯪꯗꯤ ꯅꯣꯔꯃꯦꯜ ꯅꯠꯇꯦꯅ
ꯅꯪꯗꯤ ꯅꯪꯗꯤ ꯅꯣꯔꯃꯦꯜꯔ ꯑꯗꯨꯗꯤ ꯑ ꯌꯥꯝ ꯅꯣꯛꯅꯤꯡꯉꯦ ꯌꯥꯝ ꯅꯣꯛꯅꯤꯡꯉꯦ ꯁꯤ ꯅꯨꯄꯤꯁꯦ ꯑ ꯍꯥꯥ ꯍꯥ ꯍꯥꯥ ꯌꯥꯝ ꯅꯛꯅꯤꯡꯉꯦ ꯑꯩ ꯅꯣꯔꯃꯦꯜ ꯅꯠꯇꯦ ꯍꯥꯏꯌꯦ ꯀꯔꯤꯅꯣ
ꯅꯣꯛꯑꯣ ꯍꯥꯏꯕ
ꯌꯥꯝ ꯅꯣꯛꯔꯒ ꯂꯩꯌꯦ ꯑꯁꯤꯗ ꯀꯔꯤꯅꯣ
ꯅꯪꯒꯤ ꯕꯤꯠꯇꯣ
ꯑꯁꯕꯤ ꯑꯁꯥꯎꯕꯤꯕꯣ ꯑꯁꯥꯎꯕꯤꯒ ꯑꯁꯥꯎꯕꯤꯕꯣ ꯌꯦꯡꯂꯒ ꯅꯪꯒꯤ ꯇꯦꯠꯇꯣ ꯐꯣꯔꯦꯡꯗ ꯎꯠꯊꯣꯛꯑꯣ ꯍꯧꯖꯤꯛ
ꯑꯩ ꯅꯪꯅ ꯇꯧꯑꯣ ꯍꯥꯏꯕꯗꯣ ꯑꯩ ꯑꯗꯨꯃꯥꯏ ꯇꯧꯑꯣ ꯍꯥꯏꯕ꯭ꯔꯥ ꯅ